ꯍ꯭ꯔꯣ
ꯇ ꯑꯁ ꯊꯕꯛ ꯁꯨꯕ ꯍꯧꯒꯦ ꯇꯧꯔꯦꯅꯦ ꯑꯃꯨꯛ ꯐꯝꯃꯒ ꯂꯩꯌꯦꯦꯗ ꯑꯁ ꯌꯨꯝ ꯁꯥꯕꯁꯦ ꯑꯁ
ꯑꯥ
ꯌꯨꯝ ꯁꯥꯕꯁꯦ
ꯎ ꯀꯔꯤ ꯍꯥꯏꯕ
ꯌꯨꯝ ꯁꯥꯕꯁꯤꯡ ꯊꯕꯛ ꯑꯃꯨꯛ ꯍꯧꯔꯦꯕ ꯀꯣ ꯇꯧꯔ ꯍꯦꯛ ꯇꯧꯒꯦ ꯇꯧꯔꯒ
ꯑꯣ ꯑꯁ ꯑꯩ ꯉꯁꯥꯏ ꯑꯣ ꯉꯁꯥꯏ ꯐꯤ ꯁꯨꯋꯦ ꯍꯥꯏꯕꯗꯣ ꯁꯨꯌꯦ ꯍꯥꯏꯕꯗꯣ ꯑꯗꯨ ꯐꯥꯎꯗꯣꯛꯇ꯭ꯔꯤꯅꯦ ꯍꯧꯗꯣꯛꯇ꯭ꯔꯤꯉꯩꯗ ꯑꯁ ꯅꯣꯡ ꯂꯥꯛꯄꯅ ꯍꯥꯟꯈꯤꯗꯧꯔꯦ ꯎꯝ
ꯃꯝꯕ꯭ꯔꯣꯅꯦ ꯑ ꯍ ꯍ ꯑꯣꯦ ꯑꯣꯦꯗꯣ ꯍꯥꯡꯒꯤ ꯌꯥꯝ ꯇꯥꯟ ꯂꯩꯦꯗ ꯄꯥꯟꯁꯤꯗ ꯄ ꯐꯈꯤꯒꯦ
ꯑꯥꯎ ꯉꯥꯏꯍꯥꯛ ꯂꯩꯔꯗꯤ ꯑꯩꯁꯨ ꯆꯠꯀꯅꯤ
ꯑꯣ ꯎꯝ ꯏꯚꯅꯤꯡꯗ ꯑꯣꯏꯅ ꯀꯩꯅꯣ ꯇꯧꯕ꯭ꯔꯣ ꯆꯦꯛꯑꯞ ꯇꯧꯕ꯭ꯔꯣ ꯎꯝ ꯀꯩꯗꯧꯔꯒꯦ ꯍꯧꯖꯤꯛꯇꯤ
ꯅꯦꯄꯤꯗ ꯀꯔꯤꯁꯨ ꯇꯧꯗꯦ ꯃꯊꯛꯇꯁꯨ ꯃꯊꯛ ꯇ ꯀꯥꯔꯗꯤ ꯅꯦꯠꯋꯥꯛ ꯅꯨꯡꯉꯥꯏꯇꯦ ꯑꯃꯨꯛ ꯍꯥꯏꯒꯅꯤ ꯈꯥꯗ ꯀꯨꯝꯅꯁꯨ ꯑꯉꯥꯡꯁꯤꯡ ꯂꯥꯡꯉꯦ ꯎꯄꯥꯏ ꯂꯩꯇꯕꯒꯤ ꯁꯤ ꯑꯥꯎ ꯂꯦꯞꯄꯤꯅꯦ ꯍꯧꯖꯤꯛ ꯍꯧꯖꯤꯛꯇ ꯆꯥꯛ ꯆꯥꯏ ꯑꯩ
ꯑꯣ ꯑꯩꯁꯨ ꯆꯑꯦ ꯑꯦꯁꯨ ꯆꯒꯔ ꯑ
ꯆꯛꯄꯗꯣ ꯆꯥꯔꯒ ꯑꯁ ꯁꯝꯃꯟꯗꯅ ꯂꯣꯏꯔꯦ ꯑꯩ
ꯑꯩꯁꯨ ꯆꯥꯕ ꯂꯣꯏꯔꯒ ꯂꯩꯔꯤꯅꯦ ꯍꯧꯖꯤꯛ ꯂꯣꯕ ꯍꯧꯔꯦꯕ ꯇꯨꯝꯅꯤꯡ ꯇꯨꯝꯅꯤꯡꯕ ꯑꯩꯗꯣ ꯇꯨꯝꯅꯤ ꯌꯥꯒ ꯇꯧꯔꯤꯅꯦ ꯂꯩꯔꯤꯅꯦꯕ ꯍꯧꯖꯤꯛꯁꯦ ꯆꯥꯛ ꯆꯥꯕ ꯑꯣꯏꯕ ꯈꯔ ꯏꯪ ꯏꯪꯉꯦ ꯍꯧꯖꯤꯛ ꯅꯣꯡꯃꯝꯃꯄꯒꯤꯔꯥ ꯈꯪꯗꯦ ꯅꯣ ꯃꯃꯥꯄꯥꯒꯤ ꯈꯪꯗꯦ
ꯈꯪꯗꯦꯗ ꯑꯩꯈꯣꯏꯗꯗꯤ ꯌꯥꯝ ꯁꯥꯏꯗ
ꯍꯧꯖꯤꯛꯇꯤ ꯏꯪꯑꯦ ꯅꯣꯡ ꯇꯥꯔꯗꯤ ꯐꯔꯅꯤꯅ ꯂꯩꯔꯅꯤ ꯑꯩꯈꯣꯏꯗꯤ ꯁꯥꯃꯟꯕꯒꯤ ꯀꯣ ꯅꯥꯒꯅꯤꯕ ꯁꯃꯟꯗꯒꯤ ꯀꯅꯥ ꯀꯅꯥ ꯆꯠꯇꯣꯏꯅꯣ ꯅꯪ ꯆꯦꯛꯑꯞ ꯆꯠꯄꯗꯤ ꯑꯣ
ꯀꯅꯥꯅꯣ ꯑꯩ ꯑꯩꯕꯨ ꯀꯥꯎꯕꯒꯨꯝ ꯇꯥꯎꯋꯤ ꯀꯔꯤ ꯇꯥꯎꯕ ꯖꯥꯠꯂꯥ ꯈꯪꯗꯦ
ꯑ ꯍꯧꯖꯤ ꯁꯥꯡꯪꯗꯅꯦ ꯍꯥꯏ
ꯃꯍ ꯍꯧꯥꯎꯔꯕ꯭ꯔꯣꯅꯦ
ꯇꯥꯗꯔꯤ ꯍꯦ ꯇꯥꯗꯦ ꯅ ꯇꯥꯗꯤꯍꯦ ꯅꯨꯡꯁꯥ ꯈꯔ ꯊꯣꯛꯂꯛꯏꯁꯤꯗꯤ ꯎ
ꯑꯉꯥꯡꯁꯦ ꯃꯊꯤ ꯐꯥꯏꯖꯤꯟꯕ ꯃꯥꯜꯂꯦ
ꯈꯔ ꯂꯩꯑꯣ ꯍꯥꯏ
ꯈꯔ ꯂꯩꯌꯣ ꯊꯤ ꯐꯥꯏꯖꯤꯜꯂꯁꯨ ꯍꯥꯏꯌꯣ ꯕꯖꯔ ꯕꯖꯥꯔ ꯆꯪꯗꯣꯏꯔꯣ ꯆꯦꯛꯀꯞ ꯆꯠꯂꯗꯤ
ꯎꯝꯖꯥꯔꯗ ꯕꯖꯥꯔꯔꯣꯝꯗ ꯆꯠꯂꯣꯏꯗ
ꯑꯣ ꯗꯦ ꯑꯣ ꯑꯣ ꯑꯣꯛꯇꯣ ꯔꯤꯖꯥꯚ ꯂꯧꯗꯣꯏꯔꯣ
ꯑꯥ ꯔꯤꯖꯥꯚ ꯂꯧꯔꯒ ꯃꯃꯤꯠ ꯎꯗꯕꯅꯤꯅꯀꯣ ꯊꯣꯛꯄꯁꯨ ꯉꯝꯗꯕ ꯃꯥꯗꯣ ꯉꯥꯏꯍꯥꯛ ꯂꯩꯔꯗꯤ ꯂꯥꯛꯀꯅꯤ ꯑꯣꯇꯣꯗꯨ ꯎꯝ ꯆꯠꯅꯥꯕꯥ ꯊꯧꯔꯥꯡ ꯑꯃꯨꯛ ꯇꯧꯕ ꯍꯧꯔꯅꯤ
ꯑꯀꯣ ꯑꯗꯨꯝ ꯉꯥꯏꯔꯤꯔꯣ
ꯎꯝ ꯊꯥꯔꯛꯀꯅꯤ ꯊꯥꯔꯛꯀꯅꯤ ꯑꯦꯅꯦ ꯑꯩꯈꯣꯏꯅꯀꯣ ꯅꯈꯣꯏꯅꯥ ꯑꯥꯗꯒꯤ ꯊꯥꯔꯛꯀꯅꯤ ꯁꯤꯗ ꯅꯍꯥꯟꯁꯨ ꯊꯥꯔꯛꯑꯦ ꯍꯥꯟꯅ ꯆꯠꯄꯗꯀꯣ ꯎꯝ ꯑꯗꯨ ꯅꯨꯄꯥꯗꯣ ꯊꯥꯔꯛꯀꯅꯤ ꯃꯥ
ꯎꯁꯣꯏ ꯆꯥꯅꯤꯡꯉꯦ ꯑꯩꯁꯨ
ꯑꯥ
ꯎꯁꯣꯏ ꯆꯥꯅꯤꯡꯉꯦꯕ
ꯑꯁ ꯑꯩꯈꯣꯏꯔꯣꯝꯗ ꯐꯪꯕꯗꯣ ꯑꯩꯈꯣꯏꯔꯣꯝꯗ ꯐꯪꯕꯗꯣ ꯎꯝ ꯎꯝ ꯃꯊꯛꯇ ꯂꯩꯕꯗꯣ ꯃꯃꯥ ꯁ ꯃꯃꯤꯁꯨ ꯈꯥꯡꯅꯤꯡꯗꯦ ꯑꯗꯨꯗꯣ ꯆꯥꯅꯤꯡꯉꯦ ꯑꯗꯨꯒꯨꯝꯕ ꯎꯁꯣꯏꯗꯣ ꯎꯝ ꯐꯣꯠꯂꯒ ꯀꯣ
ꯍꯣꯏꯍꯣꯏ ꯈꯪꯉꯦ ꯅꯪ ꯍꯥꯏꯕꯗꯣ ꯈꯪꯉꯦ
ꯎꯝ ꯑꯗꯨꯅꯦ ꯅꯪ ꯈꯪꯕꯗꯣ
ꯀꯛꯇꯕꯤ ꯆꯥꯕꯗ ꯎꯝ
ꯑ ꯑ
ꯎꯝ ꯈꯪꯉꯦꯕ ꯑꯩꯗꯤ ꯑꯗꯨ ꯌꯥꯝꯅꯅꯤꯡ ꯀꯌꯥꯝ ꯆꯥꯅꯤꯡꯗꯦꯗ ꯈꯔ ꯊꯨꯝꯕ ꯋꯥꯠꯂꯦ ꯃꯍꯥꯎꯗꯣ ꯈꯔ ꯋꯥꯠꯂꯦ
ꯍꯣꯏ ꯍꯦꯛ ꯍꯦꯛ ꯐ꯭ꯔꯦꯁꯒꯨꯝꯕꯗꯤꯀꯣ ꯍꯥꯎꯕꯅꯦ
ꯑꯁꯤꯗ ꯂꯩꯕꯁꯤꯗꯤ ꯑꯁꯤꯗ ꯂꯩꯕꯁꯤꯗꯤ ꯑꯗꯨꯃꯥꯏꯅ ꯇꯧꯗꯦꯕ ꯃꯍꯥꯎꯗꯣ
ꯎꯝ ꯑꯗꯨꯗꯤ ꯃꯊꯪ ꯃꯊꯪ ꯑꯥꯎ ꯃꯊꯪ ꯃꯊꯪ ꯂꯥꯛꯄꯅꯤꯅꯀꯣ
ꯎꯝ
ꯍꯥꯎꯗꯣ
ꯎꯝ ꯎꯝ ꯑꯩꯁꯨ ꯃꯊꯪ ꯊꯥ ꯌꯨꯝ ꯆꯠꯅꯤꯡꯉꯥꯏ ꯈꯜꯂꯤꯅꯦ ꯁꯨꯇꯤ ꯂꯩꯒꯅꯦꯕ ꯍꯞꯇꯥ ꯑꯅꯤꯒꯨꯝꯕꯗꯤ
ꯑꯥ
ꯍꯞꯇꯥ ꯑꯅꯤꯒꯨꯝꯕ ꯂꯩꯔꯤꯅꯤꯕ ꯑꯗꯨꯗ ꯆꯠꯉꯒ ꯎꯝ ꯀꯩꯀꯩ ꯇꯧꯕ ꯌꯥꯕ ꯌꯦꯡꯒ ꯇꯧꯕ ꯆꯠꯀꯦ
ꯍꯥꯥ
ꯊꯕꯛ ꯇꯧꯕ ꯌꯥꯕ ꯇꯧꯅꯕ ꯑꯗꯨꯝ ꯆꯠꯀꯅꯤ ꯃꯊꯪ ꯊꯥꯁꯦ
ꯑꯣ ꯆꯠꯄ ꯅꯨꯡꯉꯥꯏꯗ꯭ꯔꯣꯅꯦ ꯂꯝꯕꯤ
ꯑꯗꯨꯝ ꯐꯖꯅ ꯝ ꯌꯥꯔꯅꯤ ꯌꯥꯒꯅꯤ ꯍꯥꯏꯕꯅꯦ
ꯌꯥꯏ ꯍꯥꯏꯕꯅꯦ ꯉꯔꯥꯡ ꯆꯠꯄꯁꯨ
ꯑꯦ ꯑꯩꯈꯣꯏꯁꯨ ꯂꯥꯛꯅꯤꯡꯉꯦ
ꯎꯝ ꯑꯗꯨꯝ ꯆꯠꯄ ꯅꯨꯡꯉꯥꯏ ꯍꯥꯏꯌꯦ ꯉꯔꯥꯡ ꯎꯝ ꯑꯃ ꯆꯠꯈꯤꯕꯅꯦꯕ
ꯑꯗꯨꯝ ꯅꯨꯡꯉꯥꯏ ꯍꯥꯏꯔꯗꯤ ꯄꯣꯠꯆ ꯆꯩꯁꯨ ꯊꯥꯔꯛꯄ ꯌꯥꯏ ꯌꯥꯏꯅ ꯀꯣ ꯒꯥꯔꯤ ꯑꯗꯨꯝ ꯆꯠꯂꯅꯤ
ꯒꯥꯔꯤ ꯑꯗꯨꯝ ꯆꯠꯂꯤꯅꯦ ꯍꯥꯏ ꯑꯗꯨꯝ ꯆꯠꯄ ꯅꯨꯡꯉꯥꯏ ꯍꯥꯏ ꯄꯣ ꯑ ꯅꯍꯥꯟꯁꯨ ꯑ ꯅꯍꯥꯟꯁꯨ ꯏꯅꯥꯎꯅ ꯅꯨꯄꯤ ꯂꯥꯛꯄꯗꯣ ꯑꯗꯨꯝ ꯅꯨꯡꯉꯥꯏꯕ ꯍꯥꯏꯕꯅꯦ
ꯅꯅꯥꯎꯅ ꯅꯨꯄꯤꯁꯨ ꯑꯦ ꯃꯥ ꯌꯨꯝ ꯆꯠꯄ꯭ꯔꯅꯦ ꯍꯟꯗ
ꯗꯣ ꯑꯃꯥꯡꯗ
ꯑ
ꯃꯗꯨ ꯆꯠꯨ ꯂꯥꯛꯑꯦꯕ
ꯑꯣ ꯑꯣ ꯑꯣ
ꯑꯗꯣ ꯂꯥꯛꯑꯦꯕ ꯑꯗꯨ ꯅꯨꯡꯉꯥꯏ ꯍꯥꯏꯕ ꯂꯝꯕꯤꯗꯣ
ꯎꯝ ꯎꯝ
ꯑꯦ
ꯑꯁ ꯑꯩꯈꯣꯏꯗꯤ ꯑꯩꯁꯨ ꯇꯨꯝꯅꯤꯡꯈ꯭ꯔꯦ ꯇꯨꯝꯅꯤꯡꯈ꯭ꯔꯦ ꯊꯕꯛ ꯊꯕꯛꯁꯨ ꯆꯠꯊꯣꯛꯅꯤꯡꯉꯥꯏ ꯂꯩꯌꯦ
ꯈꯔ ꯉꯟꯅ ꯍꯥꯞꯒꯠꯄꯒꯤꯦꯀꯣ ꯉꯁꯥꯏ ꯑ ꯍ ꯑ
ꯑꯩꯁꯨ ꯃꯔꯔꯥꯡ ꯃꯔꯔꯥꯡ ꯑꯗ ꯃꯥꯅ ꯊꯣꯛꯀꯦ ꯇꯧꯋ
ꯌꯥꯗꯦꯗ ꯑꯗꯨꯝ ꯌꯥꯗꯦ ꯌꯥꯗꯦ ꯑ
ꯀꯥꯏꯅꯦ
ꯑꯁꯤꯗꯤ ꯏꯗ ꯂꯩꯕꯅꯤꯅ ꯁꯨꯝ ꯊꯣꯛ ꯊꯣꯛꯄ ꯍꯥꯏꯕꯗꯤ ꯌꯥꯗ꯭ꯔꯦꯕ
ꯈꯔ ꯉꯟꯅꯕꯀꯣ ꯇꯨꯝꯅꯤꯡꯉꯦꯕ
ꯅꯨꯡꯉꯥꯏꯍꯦꯛ ꯋꯥꯔꯤꯁꯤꯗꯤ ꯍꯣꯔꯦꯟ ꯍꯣꯔꯦꯟ ꯏꯃꯥ ꯂꯥꯛꯄ ꯏꯃ ꯂꯥꯛꯄ ꯀꯥꯟꯗꯔ ꯇꯝ ꯁꯤ ꯋꯥꯔꯤꯔꯔꯤꯁꯦ ꯎ ꯎꯝ
ꯍ
ꯑꯥ
ꯑꯇꯩ ꯇꯧꯕ ꯇ ꯍꯥꯏ
ꯑꯥꯎ
ꯅ ꯂ
ꯑ
ꯑ ꯍꯥꯏꯒꯦ ꯇꯧꯕꯗ ꯑꯗꯨꯒꯤ ꯂꯩꯅꯦꯕ ꯃꯥ ꯍꯥꯏ ꯍꯥꯏ ꯊ ꯑꯗꯨ
ꯎ ꯅꯅꯦ ꯅꯅꯦꯗꯤ ꯊꯕꯛ ꯗꯨꯀꯥꯟ ꯐꯝꯕꯅꯤꯅ ꯊꯕꯛ ꯆꯤꯜꯂꯝꯒꯅꯦꯕ ꯃꯥꯗꯤꯀꯣ ꯅꯅꯦ ꯃꯥꯗꯣ ꯌꯨꯝꯗ ꯂꯩꯥꯏꯍꯧꯕꯗꯣ ꯗꯨꯀꯥꯟ ꯐꯝꯕꯗꯨꯣ
ꯑꯗꯨꯅꯤ
ꯑꯥ
ꯁꯤꯜꯂꯝꯒꯅꯦꯕ
ꯎꯝ ꯆꯤꯜꯂꯝꯒꯅꯤꯕ ꯃꯇꯝ ꯁꯪꯕ ꯀꯥꯟꯗ ꯍꯪꯂꯒ ꯈꯪ ꯅꯝꯒꯅꯤꯗ ꯃꯥꯁꯨ ꯅꯪ ꯉꯒꯅꯦ ꯃꯥ ꯇꯧꯕ ꯌꯥꯗꯦ ꯍꯥꯏꯅ
ꯎꯝ ꯑꯩꯁꯨ ꯑꯩꯅ ꯑꯩꯁꯨ ꯏꯁꯇꯦꯇꯁ ꯊꯥꯒꯠꯄꯅꯤꯅꯀꯣ
ꯎꯝ ꯃꯤ ꯃꯤ ꯃꯌꯥꯝ ꯊꯥꯒꯠꯂꯦꯕ ꯃꯤ ꯃꯌꯥꯝ ꯊꯥꯒꯠꯂꯦ ꯎꯗꯤ ꯑꯣꯏꯔꯝꯒꯅꯦꯕ ꯃꯥ ꯁꯪꯗꯕꯒꯤ
ꯑꯁ ꯌꯥꯝ ꯎꯝ ꯑꯗꯨꯅꯦ ꯊꯕꯛ ꯌꯥꯝꯕꯅꯦ ꯑꯉꯥꯡꯁꯨ ꯌꯥꯎꯕꯅꯦ ꯑꯃꯨꯛ ꯊꯦꯡꯅ ꯍꯜꯂꯛꯀꯅꯤ ꯒꯥꯔꯤ ꯃꯈ ꯈꯣꯡ ꯀꯩꯀꯥ ꯌꯥꯝ ꯑꯃꯨꯛ ꯇꯥꯒꯅꯤ ꯋꯥꯔꯤ ꯁꯥꯕꯗꯣ ꯅꯨꯡꯉꯥꯏꯇꯦꯕ ꯃꯍꯥꯛ ꯐꯖꯅ ꯇꯥꯗꯦꯕ ꯃꯥꯅ ꯉꯉꯥꯡꯉꯤꯗꯣ
ꯑꯁ ꯅꯨꯡꯁꯤꯠ ꯅꯨꯡꯁꯤꯠ ꯌꯥꯝ ꯅꯨꯡꯉꯥꯏꯍꯦꯛ ꯏ ꯍꯦ ꯍꯧꯖꯤꯛ ꯑꯁ ꯃꯄꯥꯟ ꯊꯣꯛꯑꯗꯤ ꯌꯥꯝꯅ ꯁꯥꯒꯅꯦꯕ ꯥꯟꯊꯣꯛꯕꯗ ꯇꯂꯦ ꯍꯧꯖꯤꯛ ꯑꯄꯣ ꯌꯥꯝ ꯂꯩꯗ ꯐꯤ ꯐꯥꯎꯗꯣꯛꯄꯁꯨ ꯀꯥꯎꯔꯦ ꯀꯔꯤ ꯀꯔꯤ
ꯈꯔ ꯍꯧꯖꯤꯛ ꯎ ꯇꯥꯔ ꯅꯣꯡ ꯇꯥꯔꯛꯇ꯭ꯔꯤꯉꯩꯗ ꯈꯔ ꯐꯧꯗꯣꯛꯑꯒ ꯍꯣꯔꯦꯟ ꯑꯃꯨꯛ ꯂꯧꯊꯣꯛ ꯂꯧ ꯂꯧꯁꯤꯜꯂꯣ ꯑꯁ ꯊꯀꯦ ꯍꯦ
ꯊꯈꯤꯗ꯭ꯔꯦ ꯍꯦ ꯍꯥꯏꯣ ꯎꯝ ꯈꯣꯏ
ꯌꯥꯗꯦꯀ꯭ꯔ ꯑꯦꯀ꯭ꯔ ꯑꯗꯨꯝ ꯑꯗꯨꯝ ꯄꯟꯕ ꯍꯧꯋꯦꯕ ꯑꯔ ꯄꯟ ꯄꯟꯈ꯭ꯔꯗꯤꯀꯣ ꯑꯗꯨꯝ ꯇꯧꯒꯦ ꯇꯧꯔꯦꯕ
ꯑꯗꯨꯗꯅ ꯎꯝ
ꯈꯔꯅ ꯐꯖꯅ ꯑꯉꯥꯡ ꯈ꯭ꯔꯗꯤ ꯑꯗꯨꯝ ꯐꯖꯅ ꯑꯃꯨꯛ ꯉꯥꯡꯕ
ꯎꯝ
ꯑꯃꯔꯛ ꯄꯟꯈꯤꯕꯗꯣ ꯑꯗꯨꯝ ꯄꯜꯂꯒ ꯄꯜꯂꯒ ꯂꯩꯔ
ꯍꯈꯣꯏ ꯀꯩꯅꯣ ꯆꯠꯄꯒꯤ ꯃꯇꯝꯗꯤ ꯌꯧꯔꯦꯕ
ꯎꯝ ꯃꯇꯝ ꯌꯧꯔꯗꯤ ꯆꯠꯅꯕꯣ ꯇꯧꯔꯣ ꯑꯗꯨꯗꯤ
ꯑ
ꯍꯣꯔꯦꯟ ꯑꯃꯨꯛ ꯇꯧꯔꯛꯑꯣ ꯂꯩꯕ ꯑꯩꯈꯣꯏꯁꯨ
ꯠ ꯍꯣꯔꯦꯟ ꯅꯨꯃꯤꯠ ꯅꯨꯃꯤꯗꯥꯡꯗ ꯃꯣꯏ ꯑꯉꯥꯡꯁꯤꯡ ꯑꯉꯥꯡꯁꯤꯡ ꯇꯨꯝꯕ ꯃꯇꯝꯗꯀꯣ ꯎ